ꯍꯜꯂꯣ
ꯍꯜꯂꯣ ꯀꯩꯗꯧꯔꯤꯅꯣ
ꯇꯥꯕ꯭ꯔꯣ
ꯎꯝ
ꯀꯩꯗꯧꯔꯤꯒꯦ
ꯐꯣꯟ ꯌꯦꯡꯉꯝꯃꯤꯅꯦ
ꯎꯝ ꯀꯩ ꯌꯦꯡꯉꯤꯕ
ꯕꯤ ꯇꯤ ꯑꯦꯁ ꯕꯤ ꯇꯤ ꯑꯦꯁ ꯌꯦꯡꯉꯤꯕ
ꯅꯪꯗꯤ ꯕꯤ ꯇꯤ ꯑꯦꯁꯇ ꯁꯨꯝ ꯌꯦꯡ ꯂꯩꯔꯕ
ꯍꯣꯏ ꯑꯩ ꯍꯥꯟꯅꯗꯤ ꯌꯦꯡꯉꯦ ꯈꯪꯉꯤ ꯅꯠꯇ꯭ꯔꯣ ꯅꯪ
ꯑꯩꯗꯤ ꯈꯪꯗꯦꯕꯣ ꯀꯩ ꯏꯟꯖꯥꯡ ꯊꯣꯡ ꯇꯥꯔꯕ ꯑꯩ ꯉꯁꯤ ꯀꯣꯛ ꯆꯤꯛꯑꯦꯅ ꯆꯠꯇ꯭ꯔꯦ ꯀꯔꯥꯏꯗꯒꯤ ꯀꯣꯛꯁꯦ ꯁꯥꯏꯅ ꯈꯤꯇꯪ ꯅꯣꯝꯕꯗꯅꯦ ꯄꯥꯏꯒꯦꯒ ꯇꯧꯕꯗꯣ ꯑꯗꯨ ꯈꯨꯅꯣꯝꯗꯨ ꯅꯣꯝꯃꯦꯕ
ꯁ꯭ꯀꯨꯜꯗꯤ ꯆꯠꯄ꯭ꯔꯥ
ꯏꯁ꯭ꯀꯨꯜꯗꯤ ꯆꯠꯂꯦ ꯑꯗꯨ ꯑꯩ ꯈꯣꯡ ꯌꯥꯗꯦ ꯇꯧꯅꯦꯗꯣ ꯏꯁꯀꯥꯔꯁꯟꯒꯤ ꯍꯥꯏꯕꯗꯨꯗꯁꯨ ꯆꯠꯂꯨꯔꯒꯦꯅ ꯌꯦꯡꯊꯣꯛꯎꯒꯦꯅ ꯁꯨꯝ ꯆꯠꯂꯦ ꯅꯥ ꯅꯥꯅ ꯑꯗꯨꯝ ꯑꯗꯨꯒ ꯁꯥꯡꯗꯣꯔꯛꯑꯦ
ꯁꯥꯡꯗꯣꯔꯛꯑꯁꯨ ꯍꯌꯦꯡꯅ ꯂꯣꯏꯔꯦ ꯍꯥꯏꯕ꯭ꯔꯣ ꯄꯩꯁꯥ ꯄꯤꯕ
ꯀꯔꯥꯏꯗꯩꯅꫭ ꯑꯩꯈꯣꯏ ꯃꯤꯁ ꯀꯩꯅꯣ ꯃꯤꯁ ꯀꯩꯅꯣꯗꯣ ꯑꯩꯈꯣꯏꯒꯤ ꯀ꯭ꯂꯥꯁ ꯇꯤꯆꯔꯗꯣ
ꯎꯝ
ꯑꯗꯨꯗ ꯄꯩꯁꯥꯗꫭ ꯄꯤꯁꯜꯂꯣꯅ ꯉꯁꯥꯏ ꯍꯥꯏꯔꯝꯃꯦ
ꯅꯪꯒꯤ ꯊꯥꯔꯛꯑꯣꯔꯣ ꯕꯕꯥꯗ
ꯄꯩꯁꯥ
ꯎꯝ
ꯄꯩꯁꯥ ꯍꯣꯏ ꯌꯥꯏ ꯄꯤꯅꯤꯡ ꯃꯇꯝꯗ ꯄꯤꯔꯛꯑꯣ ꯍꯧꯖꯤꯛ ꯊꯥꯔꯛꯑꯁꯨ ꯌꯥꯏ ꯀꯩ ꯊꯣꯡ ꯇꯥꯔꯕ ꯀꯩ ꯊꯣꯡ ꯇꯥꯔꯒꯦ
ꯈꯪꯗꯦ ꯀꯩ ꯊꯣꯡꯗꯣꯏꯅꯣ ꯆꯝ ꯊꯣꯡꯂ ꯀꯩꯅꯣꯝ ꯊꯣꯡꯉꯅꯤ ꯏꯔꯣꯟꯕ꯭ꯔꯥ
ꯆ ꯊꯣꯡ ꯍꯧꯗꯔꯤꯕꫭ
ꯊꫭꯡꯗ꯭ꯔꯤ
ꯊꯣꯡꯗꯔꯤꯌꯦ
ꯎꯝ ꯍ
ꯑꯥ
ꯆꯥꯛ ꯊꯣꯡꯒꯔꯕꯣ ꯃꯝꯃꯥ
ꯊꯣꯡꯗꯦ ꯐꯤ ꯍꯧꯕꯒꯤ ꯆꯠꯈꯤ ꯀꯩꯅꯣꯍꫭꯏꯗ ꯈꯥꯖꯤꯡ ꯍꯣꯏꯗ
ꯀꯅꯥ ꯀꯅꯥ ꯆꯠꯈꯔꯤꯕ
ꯎꯝ ꯑꯩꯈꯣꯏ ꯑꯩꯈꯣꯏ ꯕꯥꯒ ꯑꯩꯈꯣꯏ ꯃꯥꯒ ꯃꯕꯥꯏꯅꯤ ꯆꯠꯈꯤ
ꯆꯠꯈꯤꯌꯦ
ꯎꯝ ꯅꯣꯏ ꯀꯥꯡꯒ ꯑꯝ ꯌꯥꯎꯗ꯭ꯔꯣ ꯍꯟꯗꯛꯁꯦ
ꯀꯥꯡ ꯌꯥꯎꯔꯔꯣꯏ ꯅꯣꯡꯉꯥꯜꯂꯒ ꯑꯦꯛꯖꯥꯝ ꯇꯥꯔꯦ
ꯎꯝ ꯎꯝ ꯐꯖꯗꯤꯌꯦ ꯑꯗꯣ ꯀꯥꯡ ꯅꯤꯡꯕꯨ ꯅꯤꯡꯁꯤꯡꯉꯤꯕꯣ
ꯑꯗꯨꯅꯦ ꯀꯥꯡ ꯑꯅꯤꯗꯣ ꯑꯃꯈꯛꯇꯤ ꯌꯥꯎꯍꯟꯌꯥꯏ ꯄꯣꯠꯅꯤ ꯑꯅꯤꯃꯨꯛ ꯑꯦꯛꯖꯥꯝ ꯃꯅꯨꯡꯗ ꯊꯝꯖꯤꯜꯂꯦ ꯍꯥꯏꯕ ꯌꯥꯝ ꯐꯠꯇꯦ
ꯎꯝ ꯑꯅꯤꯗꯨꯗ ꯀꯅꯥꯅ ꯂꯥꯏꯔꯤꯛ ꯄꯥ ꯑꯗꯨꯗ ꯃꯤ ꯉꯥꯎ ꯉꯥꯎꯁꯟꯅꯕꯉꯩꯗꯤ ꯑꯥ ꯑꯗꯨꯒꯤ ꯃꯇꯝꯗꯨꯗ ꯀꯥꯡ ꯆꯠꯇꯅ ꯂꯩꯒꯅꯤ ꯑꯗꯨꯅ ꯑꯗꯨ ꯃꯇꯝꯗꯨꯗ ꯀꯅꯥ ꯀꯅꯥ ꯂꯥꯏꯔꯤꯛ ꯄꯥꯒꯦ ꯌꯦꯡꯊꯣꯛꯇꯣꯏ ꯇꯣꯏꯅꯤ
ꯈꯪꯗꯦ ꯈꯪꯗꯦ
ꯎꯝ
ꯈꯒ ꯌꯦꯡꯉ ꯁꯦꯝꯕꯤ ꯌꯥꯏꯄꫭꯠꯅꯤ
ꯍꯣꯏ ꯈꯔ ꯈꯥꯡꯉꯣ ꯑꯗꯨꯝ
ꯎꯝ
ꯃꯊꯪ ꯌꯥꯎꯔꯣ ꯈꯦꯆꯤ ꯑꯗꯨꯝ ꯊꯤꯜꯂꯛꯀꯦ
ꯊꯤꯜ ꯂꯛꯑꫭꯅꯦ
ꯈꯦꯆꯤꯗꯤ ꯅꯣꯏ ꯑꯗꯨꯝ ꯆꯥ ꯂꯩꯔꯕ ꯅꯠꯇ꯭ꯔꯣ
ꯑꯗꯨꯖꯨ ꯕꯥꯃꯣꯟꯒꯤꯅ ꯍꯦꯟꯅ ꯍꯥꯎꯋꯦ
ꯎꯝ
ꯊꯤꯜꯂꯛꯀꯦ ꯊꯤꯜꯂꯛꯀꯦ ꯑꯗꯣ ꯅꯪ ꯑꯦꯛꯖꯥꯝꯗꯣ ꯌꯨꯝꯗ ꯂꯥꯛꯑꯣ ꯑꯗꯨꯒ ꯄꯥꯔꯣ ꯑꯗꯨꯒ ꯑꯩ ꯈꯦꯖꯤꯗꯣ ꯂꯧꯕꯤꯌꯨ
ꯑꯗꯨ ꯆꯨꯝꯃꯦ
ꯆꯨꯝꯃꯦ ꯀꯥꯡ ꯀꯃꯥꯏꯅ ꯇꯧꯏ ꯈꯤꯇ ꯍꯥꯏꯔꯛꯎꯗꯅ
ꯀꯥꯡꯖꯦ ꯕꯥꯃꯣꯟꯗꯒꯤꯒ ꯁ꯭ꯀꯣꯟꯗꯦꯒ ꯀꯥꯡꯗꯣ ꯆꯤꯡꯉꯛꯑꯅꯤ ꯑꯗꯨꯒ ꯑꯩꯈꯣꯏꯅ ꯊꫭꯒꯥꯟꯗꯩ ꯂꯐꯨꯒ ꯌꯨꯡꯗꯅ ꯋꯥꯏꯒ ꯇꯩꯗꯅ ꯂꯣꯏꯅ ꯍꯩꯒꯨꯝꯕ ꯆꯨꯖꯥꯛ ꯀꯤꯍꯣꯝ
ꯀꯩꯅꫭ ꯂꯐꯨ ꯌꯨꯡꯉꯤꯀꯣ
ꯂꯐꯣꯏ ꯌꯥꯎꯏꯤ ꯍꯣꯏ ꯀꯐꯣꯏ ꯑꯪꯒꯨꯔꯒꯖꯨ ꯌꯎꯅꯕꯅꯤ ꯑꯗꯨꯒ ꯀꫪꯤ ꯎꯝ
ꯖꯝ
ꯍꯣꯏ ꯑꯗꯨꯗ ꯍꯥꯞꯄꯦ ꯍꯧꯖꯤꯛ ꯄꯥꯜꯂꯝꯅꯤꯅ ꯑꯗꯨꯒ ꯍꯋꯥꯏ ꯃꯪꯒꯜ ꯍꯋꯥꯏ ꯃꯪꯒꯜ ꯄꯔꯦꯡꯒ ꯂꯦꯡꯉꯒ ꯐꯧꯒꯤ ꯂꯤꯛꯀ ꯁꯦꯝꯃꯒ ꯊꯣꯡꯒꯥꯟꯗ ꯀꯠꯄꯗꯣ ꯀꯥꯡ ꯆꯤꯡꯉꯛꯑꯒ ꯃꯤ ꯃꯌꯥꯝꯅ ꯆꯤꯡꯉꯛꯒ
ꯑꯗꯨꯒ ꯃꯣꯏ ꯀꯠꯂꯝꯃꯤꯗꯣ ꯑꯁꯣꯝꯗ ꯄꯥꯏꯔꯒ ꯂꯪꯊꯣꯔꯛꯑ ꯑꯩꯈꫭꯏꯅ ꯂꯥꯛꯇꯣꯏꯕ
ꯍꯣꯏ
ꯑꯩꯈꯣꯏꯗꯤ ꯑꯁ ꯀꯔꯥꯏꯗꯩ ꯑꯩꯈꯣꯏꯗꯤ ꯃꯤ ꯑꯇꯩ ꯃꯤꯉꯩꯅ ꯀꯩꯅꯣ ꯇꯧꯕꯒ ꯌꯥꯎꯖꯥꯠꯅꯤꯉꫭ ꯌꯥꯗꯦ ꯍꯥꯏꯔꯤꯉꯩꯗ ꯂꯥꯛꯈꯤꯕꯩ ꯐꯨꯒꯦꯒꯥ ꯇꯧꯋꯦ ꯑꯗꯣ ꯃꯣꯏꯊꫭꯛ ꯀꯥꯟ ꯆꯦꯟꯒꯔꯦ ꯃꯣꯏꯊꫭꯛ ꯂꯧꯁꯟꯅꯔꯒ ꯑꯗꯣ ꯃꯊꯪ ꯑꯩꯈꯣꯏ ꯌꯥꯗ꯭ꯔꯦ ꯍꯥꯏꯔꯤꯉꯩꯗ ꯀꯤꯍꫭꯝꯗꯣ ꯂꯧꯍꯧꯗꫪꯦ
ꯃꯊꯪꯗꯤ ꯈꯔ ꯁꯤꯡꯉꯣ
ꯃꯊꯪꯗꯤ ꯐꯅ ꯁꯤꯡꯉꯗꯧꯅꯤ ꯈꯤꯇꯪ ꯇꯣ ꯇꯧꯔ‌ꯂꯥꯛꯑꯗꯕꯅꯤ
ꯐꯨꯖꯔꯛꯁꯅꯤ ꯃꯥꯏꯅ
ꯐꯨꯛꯑꯣꯏꯌꯦ ꯅꯪꯖꯨ
ꯕꯥꯃꯣꯅ ꯈꯨꯟꯅꯝꯅ ꯊꯥꯕꯤꯔꯛꯁꯅꯤ
ꯎꯝ ꯑꯩꯈꯣꯏꯗꯤ ꯀꯥꯡ ꯆꯤꯡꯉꯖꯨ ꯌꯥꯎꯅꯤ ꯁ꯭ꯀꯨꯜ ꯑꯗꯨꯗꯤ ꯑꯩꯈꯣꯏꯗꯤ ꯑꯍꯥꯟꯕꯗ ꯁ꯭ꯀꯨꯜꯗ ꯑꯃꯨꯛ ꯆꯠꯂꯨꯔꯅꯤ ꯕꯥꯃꯣꯟꯗ ꯑꯃꯨꯛ ꯐꯗꯥ ꯇꯧꯔꯒ ꯑꯅꯤ ꯂꯧꯔꯅꯤ ꯑꯗꯨꯒ ꯑꯃꯨꯛ ꯑꯩꯈꯣꯏꯒꯤ ꯑꯩꯈꯣꯏ ꯆꯦ ꯍꯣꯏ ꯆꯠꯇꯣꯏ ꯑꯣꯏꯔꯖꯨ ꯃꯣꯏ ꯆꯠꯄꯗꯨꯗ ꯑꯩꯅ ꯑꯃꯨꯛ ꯌꯥꯎꯁꯜꯂꯅꯤ ꯑꯗꯨꯒ ꯑꯅꯤ ꯂꯧꯎꯁꯜꯂꯦ
ꯎꯝ ꯆꯥꯛ ꯊꯣꯡꯕ ꯌꯥꯅꯕꯒꯤ ꯈꯨꯜꯂꯧ ꯂꯧꯗꯣꯏꯔꯕ
ꯎꯝ ꯀꯔꯥꯏꯗꯩ ꯅꯍꯥꯃꯨꯛꯁꯨ ꯇꯥꯟꯅꯔꯛꯇꯅ ꯑꯅꯤ ꯂꯧꯒꯤꯕꯩ
ꯁꯀꯣꯟꯗ ꯑꯩꯅ ꯑꯍꯥꯟꯕ ꯑꯩꯈꯣꯏ ꯈꯔ ꯑꯩꯈꯣꯏ ꯏꯃꯥꯟꯅꯕꯉꯩ ꯆꯠꯂꯦ ꯑꯗꯨꯒ ꯂꯧꯔꯨꯔꯦ ꯑꯗꯨꯒ ꯑꯩꯈꯣꯏꯆꯦ ꯑꯩꯈꯣꯏꯆꯦ ꯉꯩꯒ ꯑꯃꯨꯛ ꯆꯠꯃꯤꯟꯅꯔꯒ ꯂꯧꯔꯨꯕꯅꯦꯕ
ꯎꯝ
ꯑꯩꯅꯗꯤ ꯄꯥꯏꯗꯤ ꯄꯥꯏꫪꯨꫪꯕ ꯃꯤꯒꯤ ꯈꯨꯠꯇ ꯄꯥꯏꯕꯨ ꯄꯥꯏꯔꯨꯔꯗꯤ ꯄꯤꯔꯛꯄ ꯌꯥꯗꯦꯕꯀꯣ ꯑꯗꯨ ꯈꯦꯖꯤ
ꯎꯝ
ꯑꯩ ꯑꯗꯨꯝ ꯎꯄꯥꯏ ꯂꯩꯇꯦ ꯑꯅꯤ ꯑꯗꯨꯝ ꯂꯧꯔꯦ ꯑꯗꯨꯒ ꯃꯣꯏꯅ ꯇꯥꯟꯅꯔꯦꯕꯀꯣꯗꯤ ꯑꯁꯤꯁꯦ ꯑꯅꯤ ꯂꯧꯒꫪꯕꯅꯦꯅ ꯍꯥꯏꯗꯤ ꯉꯁꯥꯏ ꯑꯅꯤꯔꯛ ꯍꯟꯅ ꯂꯧꯁꯟꯕꯗꯣ ꯑꯗ ꯑꯗ ꯑꯗꯨꯗꯩꯗꯤ ꯃꯣꯏ ꯕꯥꯃꯣꯟꯗꯨꯅ ꯏꯌꯥ ꯌꯥ ꯑꯅꯤ ꯀꯩꯅꯣ ꯇꯧꯈꯒ꯭ꫪꯗꯤ ꯂꯧ ꯂꯧꯈꯒ꯭ꫪꯗꯤ ꯂꯧ ꯐꯠꯇꯦꯅ ꯀꯩꯅꯣ ꯇꯧ ꯑꯥ ꯄꯤꯊꯣꯛꯈ꯭ꯔꯦ ꯑꯗꯨꯝ
ꯏꯀꯥꯏꯇ꯭ꯔꯣ ꯍꯥꯏꯖꯦ
ꯎꯝ ꯑꯁ
ꯑꯁ ꯀꯥꯡ ꯆꯤꯛꯑ‌ꯦ
ꯑꯩꯗꯤ ꯀꯣꯛ ꯆꯤꯛꯑꯦꯅ ꯇꯨꯏꯁꯟꯒ ꯑꯝ ꯆꯠꯇ꯭ꯔꯦ ꯅꯣꯏꯗꯤ ꯀꯩꯝꯇ ꯀꯣꯛꯇ ꯀꯝ ꯆꯤꯛꯇꯕ ꯈꯣꯠꯄ ꯇꯧꯗꯕ꯭ꯔꯣ ꯀꯩꯝꯇ
ꯇꯧꯗꯦ ꯀꯩꯒꯤ ꯀꯣꯛ ꯆꯤꯛꯢꯅꯣ
ꯈꯪꯗꯦꯗ ꯀꯣꯛꯁꯤ ꯈꯤꯇꯪ ꯅꯣꯡꯕꯗꯒ ꯄꯥꯏꯈꯤꯒꯦ ꯍꯩꯛꯇ ꯇꯧꯢ ꯈꯪꯗꯦ
ꯐꯧ ꯌꯦꯡꯕꯒꯤ ꯑꯣꯏꯔꯝꯅꯤ
ꯑꯁ ꯑꯩ ꯐꯣꯟ ꯌꯦꯡꯗꯦꯗ ꯀꯗꯥꯏꯗꯩ
ꯑꯗꯨꯗꯤ ꯆꯥꯛ ꯆꯥꯗꯕꯤ ꯁ꯭ꯀꯨꯜ ꯆꯠꯄꯒꯤ ꯑꯣꯏꯔꯝꯅꯤ
ꯎꯝ ꯑ ꯏꯁꯀꯨꯜꯗꯨ ꯄꯦꯔꯠꯇꯣ ꯌꯥꯝꯕꯅꯤꯅ ꯁꯚꯦꯟ ꯄꯦꯔꯠ ꯑꯣꯏꯈꯠꯂꯛꯄꯗꯨꯗ ꯁꯤꯛꯁ ꯄꯦꯔꯠꯐꯥꯎ ꯕꯣ ꯕꯣ ꯀꯦꯜꯂꯤ
ꯍꯣꯏ ꯑꯗꯨ ꯀꯣꯛ ꯆꯤꯛꯄꯅꯦ ꯆꯥꯛ ꯆꯥꯗ꯭ꯔꯗꯤ ꯑꯗꯨ ꯀꯣꯛ ꯆꯤꯛꯄꯅꯦ
ꯆꯥꯛ ꯆꯥ ꯆꯥꯛ ꯆꯥꯔ ꯆꯥꯔꯒ ꯈꯔ ꯈꯔ ꯆꯠꯂꯣ ꯅꯣꯏꯁꯨ ꯅꯠꯇ꯭ꯔꯗꯤ ꯅꯣꯏ ꯋꯥꯟꯗꯔꯗꯤ ꯁꯤꯔꯅꯤ
ꯑꯩꯈꯣꯏꯗꯤ ꯍꯩꯅꯔꯈ꯭ꯔꯦ ꯑꯩ ꯋꯥꯟꯗꯕ꯭ꯔꯥ ꯑꯦꯝ ꯌꯨꯗꯒꯤ ꯍꯜꯂꯛꯄꯗ
ꯎꯝ ꯑꯗꯩ ꯑꯩ ꯍꯟꯗꯛ ꯏꯁꯀꯥꯔꯁꯟ ꯆꯠꯇꯣꯏꯁꯤꯁꯨ ꯒꯨꯂꯤ ꯑꯃ ꯆꯥꯔ ꯆꯠꯇꯣꯏꯅꯦ ꯅꯠꯇ꯭ꯔꯗꯤ ꯀꯣꯛ ꯉꯥꯎꯔꯒ ꯑꯣꯠꯊꯗꯣꯏꯅꯤ
ꯎꯝ
ꯅꯣꯏꯗꯤ ꯕꯁꯇꯣ ꯑꯗꯨꯝ ꯇꯣꯡ ꯂꯩꯔꯕꯅꯤꯅ ꯍꯥꯏꯅꯔꯝꯃꯅꯤ ꯑꯩꯗꯤ ꯕꯁ ꯀꯩꯀꯥ ꯇꯣꯡꯉ ꯃꯅꯨꯡ ꯐꯨꯟꯕꯗ ꯁꯨꯡꯇꯣꯡ ꯇꯣꯡ ꯌꯥꯗꯦ ꯑꯗꯨꯅ ꯒꯨꯂꯤ ꯆꯥꯥꯁꯜꯂ ꯆꯠꯂꯅꯤ ꯆꯦꯔꯪ ꯈꯥꯎ ꯑꯃ ꯄꯨꯁꯜꯂ
ꯑꯩꯈꯣꯏꯁꯨ ꯑꯉꯥꯡ ꯑꯣꯏꯔ ꯀꯥꯟꯗꯗꯤ ꯍꯩꯅꯔꯝꯗꯦ ꯍꯧꯖꯤꯛꯇꯤ ꯕꯁ ꯑꯗꯨꯝ ꯇꯣꯡꯅꯤꯡꯉꯦ
ꯕꯁ ꯇꯣꯡꯕꯅ ꯅꯨꯡꯉꯥꯏ
ꯎꯝ
ꯍꯩꯅꯔꯛꯀꯅꯤ ꯅꯪ
ꯍꯥ ꯎꯝ ꯑꯈꯣꯏꯗꯤ ꯑꯩ ꯑꯩꯈꯣꯏꯗꯤ ꯀꯥꯡ ꯆꯤꯡꯕꯁꯨ ꯌꯥꯎꯅꯤ ꯑꯗꯨꯒ ꯀꯩꯀꯥ ꯀꯠꯄꯗꯨꯁꯨ ꯖꯥꯝꯗꯒꯤ ꯍꯥꯏꯅꯧꯗꯩ ꯃꯌꯥꯝ ꯃꯌꯥꯝ ꯍꯦꯛ ꯍꯦꯛ ꯀꯠꯇꯣꯏꯅꯤ ꯑꯗꯨꯒ ꯑꯃꯨꯛ ꯑꯩꯈꯣꯏꯅ ꯂꯥꯛꯑ ꯂꯣꯏ ꯂꯧꯗꯣꯏꯅꯤ
ꯅꯪꯅ ꯑꯃꯨꯛ ꯀꯠꯂꯒ ꯅꯪꯅ ꯑꯃꯨꯛ ꯂꯥꯛꯇꯣꯏꯕ
ꯎꯝ
ꯑꯗꯨ ꯀꯠꯇꯕꯤ ꯑꯗꯨꯝ ꯍꯥꯞꯆꯜꯂꯣꯗꯅ ꯈꯥꯎꯗ
ꯀꯠꯇ꯭ꯔꯗꯤ ꯃꯍꯩ ꯐꯪꯉꯔꯣꯢ ꯑꯗꯨꯗꯤ ꯃꯣꯏꯗꯤ ꯂꯥꯏꯗ ꯀꯠꯄ ꯍꯥꯏꯗꯤ ꯂꯥꯏꯗꯤ ꯃꯩꯈ꯭ꯌꯥ ꯆꯥꯎꯕꯅꯤꯅ ꯑꯃꯨꯛꯇꯪ ꯎꯝ ꯎꯝ ꯇꯧꯔꯒ ꯑꯗꯨꯝ ꯂꯣꯏ ꯂꯣꯏꯒꯅꯤ ꯑꯩꯈꯣꯏꯗꯤ ꯑꯗꯨꯗꯤ ꯃꯣꯏ ꯎꯝ ꯎꯝꯗꯣ ꯂꯣꯏꯔꯀꯥꯟꯗ ꯑꯩꯈꯣꯏꯅ ꯂꯧꯕꯅꯤ ꯀꯩꯅꯣ
ꯎꯝ
ꯀꯩꯀꯩ ꯂꯝ ꯆꯠꯇꯣꯏꯅꯣ
ꯈꯪꯗꯦꯅ ꯑꯗꯨ ꯆꯠꯇꯣꯏ ꯃꯣꯏ ꯀ꯭ꯂꯥꯁ ꯅꯥꯏꯟ ꯇꯦꯟꯒꯤ ꯑꯄꯥꯝꯕꯗꯨ ꯆꯠꯇꯣꯏꯅꯤ
ꯀꯤꯡꯗ ꯍꯥꯏꯕꯅꯤ
ꯍꯥ
ꯀꯥꯡꯗ ꯍꯥꯏꯕꯅꯤ ꯀ‌ꯣꯏꯕ
ꯑ ꯀꯥꯡꯗꯨꯗꯤ ꯑꯁ ꯈꯪꯗꯦꯗ ꯑꯩꯈꯣꯏ ꯁ꯭ꯋꯥꯏꯒꯤ ꯇꯧꯔꯅꯤ ꯑꯗꯨꯝ ꯑꯗꯨꯒ ꯍꯣꯏ ꯃꯤꯅꯤ ꯕꯖꯥꯔ ꯀꯩꯀꯥ ꯐꯥꯎꯗꯣꯏꯔꯗꯤ ꯑꯗꯨꯗ ꯑꯗꯨꯝ ꯑꯩꯈꯣꯏ ꯁꯥꯏ ꯀꯣꯏꯔꯒ ꯂꯣꯏꯔꯦꯒ ꯀꯔꯥꯏ ꯌꯥꯝ ꯆꯠꯂꯨꯕ ꯗꯔꯀꯥ ꯑꯣꯏꯗꯦ ꯍꯟꯗꯛꯇꯤ ꯏꯃꯥꯟꯅꯕꯁꯨ ꯃꯌꯥꯝ ꯄꯨꯜꯂꯔꯣꯏ ꯅꯅꯥꯎ ꯑꯩꯈꯣꯏꯅꯤ ꯈꯛꯇꯪ ꯆꯠꯂꯅꯤ
ꯑꯗꯨꯅꯅꯅꯨꯡꯉꯥꯏꯦꯕ
ꯎꯝ ꯀꯔꯥꯏꯗꯒꯤ
ꯌꯥꯔꯦ ꯑꯩ ꯀꯣꯏ ꯏꯟꯥꯡ ꯊꯣꯡꯉꯒꯦ
ꯌꯥ ꯊꯣꯡꯣꯡꯗꯤꯗ ꯈꯪꯗꯤ ꯀꯩ ꯌꯥ ꯍꯣꯡ ꯀꯣꯏ ꯏꯁꯀꯗꯁꯥꯏ ꯎ ꯀꯩꯅꯣ ꯏ ꯄ꯭ꯔꯣꯖꯦꯛꯛꯇꯔ ꯄꯨꯔꯒ ꯀꯝꯃꯨꯇꯔꯒ ꯄꯨꯒꯒ ꯀꯂꯦꯖꯀꯤꯃꯤꯂꯑꯃꯦꯔꯒ ꯑ ꯀ꯭ꯂꯥꯁ ꯅꯥꯏꯟ ꯇꯦꯟꯒꯤꯗꯣ ꯃꯣꯏ ꯀꯩꯅꯣ ꯇꯧꯕꯝꯗ ꯄꯦꯔꯦꯟꯁ ꯃꯤꯇꯤꯡ ꯇꯧꯕꯝꯗ ꯃꯣꯏ ꯃꯣꯏ ꯈꯣꯝꯖꯤꯜꯂꯒ ꯀꯩ ꯀꯩꯅꯣ ꯇꯥꯈꯤꯕ
ꯎ ꯃꯦꯠ ꯍꯣꯜꯂꯤ ꯑꯣꯏꯔ
ꯎꯝ ꯅꯠꯇꯦꯗ ꯀꯩꯅ ꯇꯧꯋꯦ ꯑꯗꯣ ꯑꯩꯈꯣꯏꯁꯦ ꯑꯩꯈꯣꯏꯁꯦ ꯑꯗꯨꯁꯨ ꯃꯌꯥ ꯄꯣꯝꯅ ꯆꯤꯛꯇꯅ ꯇꯧꯏꯦ
ꯃꯥꯒꯤ ꯌꯥ ꯑꯄꯣꯕ ꯑꯅꯤꯗꯨꯨꯔꯣ
ꯍꯜꯂꯣ
ꯑꯥꯎ
ꯎꯝ
ꯂꯣꯏꯗꯣꯔꯦ
ꯎꯝ ꯅꯣꯏ ꯅꯣꯏ ꯅꯥꯀꯟꯗ ꯂꯥꯏ ꯍꯔꯥꯎꯕ ꯑꯃ ꯂ ꯑꯣꯏꯔꯨꯔ ꯂꯥꯏ ꯍꯔꯥꯎꯒꯦ
ꯈꯪꯗꯦ
ꯂꯥꯏꯔꯥꯎꯗ ꯑꯗꯨ ꯍꯔꯥꯎꯗꯣꯏ
ꯂꯥꯏ ꯍꯔꯥꯎꯕ ꯂꯣꯏꯒꯔ‌ꯦ
ꯎꯝ
ꯊꯝꯃꯒꯦ ꯊꯝꯃꯒꯦ